ꯍꯜꯂꯣ
ꯑꯥ ꯇꯥꯏ ꯑꯩ ꯀꯩꯅꯣꯝꯇ ꯍꯪꯒꯦꯅ ꯀꯣꯜ ꯇꯧꯔꯛꯑꯝꯕꯅꯦ ꯎꯝ ꯄꯥꯎ ꯐꯥꯎꯅꯗꯁꯨ ꯀꯨꯏꯔꯦ ꯑꯗꯣ ꯅꯣꯏ ꯀꯣꯂꯦꯖꯀꯤ ꯃꯇꯥꯡꯗ ꯀꯔꯤ ꯀꯩꯅꯣ ꯈꯛꯇ ꯍꯪꯒꯦꯅ
ꯍꯪꯉꯣ ꯑꯗꯨꯝ ꯅꯪ ꯀꯩ ꯈꯪꯅꯤꯡꯉꯤꯅꯣ ꯀꯣꯂꯦꯖꯀꯤꯗ
ꯅꯣꯏ ꯀꯣꯂꯦꯖꯀꯤꯗꯅ‌ꯦ ꯅꯔꯁꯤꯡ ꯅꯔꯁꯒꯤ ꯀꯩꯀꯥꯗꯣ ꯇꯝꯕ ꯌꯥꯎꯑꯦ ꯈꯣꯠꯂꯦ ꯍꯥꯏꯗꯅ ꯑꯗꯣ ꯑꯩꯈꯣꯏ ꯁꯤꯗꯒꯤ ꯏꯆꯟꯅꯨꯄꯤ ꯑꯃ ꯇꯝꯅꯤꯡꯉꯦ ꯍꯥꯏꯕ ꯑꯗꯨꯒꯤ ꯈꯪꯅꯕꯗ ꯀꯅꯥ ꯀꯅꯥ ꯇꯝꯃꯤ ꯈꯣꯠꯂꯤ ꯑꯗꯩ ꯁꯨꯝ ꯊꯤꯔꯛꯄꯗ ꯅꯣꯏ ꯍꯥꯟꯅ ꯇꯤꯟꯅꯈꯤꯕ ꯅꯣꯏꯗ ꯍꯥꯟꯅ ꯍꯪꯉꯒꯦ ꯇꯧꯕ ꯑꯗꯨꯒꯤ
ꯅꯔꯁꯤꯡ ꯁꯣꯏ ꯅꯔꯁꯤꯡꯁꯨ ꯌꯥꯎꯋꯦ ꯑꯗꯒꯤ ꯑꯇꯩ ꯃꯌꯥꯝ ꯌꯥꯎꯋꯦ ꯃꯥ ꯅꯔꯁꯤꯡ ꯄꯥꯝꯃꯦ ꯍꯥꯏꯔꯣ
ꯑꯥ ꯅꯔꯁꯀꯤ ꯍꯥꯏꯁꯦ ꯀꯔꯤ ꯂꯥꯏꯟꯗꯅꯣꯗꯤ ꯈꯪꯗ꯭ꯔꯦꯕ ꯑꯩꯁꯨ ꯃꯥꯅ ꯄꯥꯝꯃꯤꯗꯣ ꯅꯔꯁ ꯈꯇꯪ ꯉꯍꯥꯏꯕ ꯑꯗ ꯅꯣꯏꯒꯤꯗꯨꯅ ꯀꯔꯤ ꯀꯔꯤ ꯑꯣꯏꯔꯤꯅꯣ ꯀꯔꯤ ꯀꯔꯤ ꯌꯥꯎꯒꯦ ꯈꯣꯠꯀꯦ ꯑꯗꯨ ꯍꯪꯒꯦ ꯇꯧꯕ
ꯑꯈꯣꯏꯒꯤꯁꯦ ꯅꯔꯁꯤꯡꯁꯨ ꯌꯥꯎꯋꯦ ꯐꯤꯖꫭꯊꯦꯔꯥꯄꯤꯁꯨ ꯌꯥꯎꯋꯦ ꯑꯩꯅ ꯇꯧꯔꯤꯁꯤꯅ ꯑꯦꯝ ꯑꯦꯜ ꯇꯤꯅꯦꯕ ꯑꯗꯒꯤ ꯑꯣꯞꯇꯣꯃꯦꯇ꯭ꯔꯤꯁꯨ ꯌꯥꯎꯋꯦ ꯑꯗꯩ ꯑꯣ ꯇꯤ ꯀꯩꯀꯔꯥꯁꯨ ꯌꯥꯎꯋꯦ ꯑꯗꯨ ꯃꯥꯅ ꯀꯔꯝꯕ ꯄꯥꯝꯃꯤꯅꯣ ꯈꯣꯠꯂꯤꯅꯣꯗ ꯈꯪꯉꯒ ꯑꯗꯨꯃꯥꯏꯅ ꯇꯝꯁꯦ ꯑꯗꯨꯝꯅ ꯑꯃꯛ ꯑꯗꯨꯝ ꯍꯪꯉꯛꯏꯁꯦ ꯐꯔꯦ ꯅꯪꯅ ꯃꯥꯅ ꯇꯝꯅꯤꯡꯉꯦ ꯈꯣꯠꯂꯦ ꯍꯥꯏꯗꯣ
ꯗꯨ ꯅꯣꯏꯒꯤ ꯀꯣꯂꯦꯖꯒꯤꯗꯤ ꯑꯗꯨꯝ ꯄꯩꯁꯥ ꯅꯨꯡꯁꯥꯒꯤꯅ ꯀꯃꯥꯏꯅ ꯇꯧꯕꯤꯅꯣ ꯐꯤꯁꯦ ꯊꯥ ꯊꯥ ꯊꯤꯕꯤꯔꯥ ꯏꯟꯁꯇꯣꯜꯃꯦꯟ ꯊꯤꯔ ꯆꯍꯤꯒꯤ ꯀꯃꯥꯏꯅ ꯇꯧꯕꯤꯅꯣ
ꯄꯩꯁꯥꯁꯦ ꯑꯈꯣꯏꯒꯤ ꯁꯦꯃꯤꯁꯇꯔ ꯈꯨꯗꯤꯡꯒꯤ ꯊꯤꯌꯦ ꯑꯗꯣ ꯑꯈꯣꯏ ꯑꯦꯝ ꯑꯦꯜ ꯇꯤ ꯑꯣꯞꯇꯣꯃꯦꯇ꯭ꯔꯤ ꯁꯨꯃꯥꯏꯅꯗꯤ ꯄꯩꯁꯥꯁꯦ ꯑꯗꯨꯝ ꯃꯥꯟꯅꯩꯌꯦ ꯑꯗꯨꯒ ꯀꯩꯅꯣ ꯐꯤꯖꯣꯊꯦꯔꯥꯄꯤꯒ ꯅꯔꯁꯤꯡꯒꯅ ꯈꯔ ꯆꯥꯎꯕꯅꯦ ꯑꯗꯣ ꯃꯥꯅ ꯍꯥꯏꯗꯤ ꯄꯩꯁꯥ ꯌꯥꯝꯅ ꯆꯥꯎꯗꯕ ꯇꯝꯒꯦ ꯍꯥꯏꯔꯗꯤ ꯑꯩꯈꯣꯏ ꯑꯦꯝ ꯑꯦꯜ ꯇꯤꯁꯨ ꯑꯗꯨꯝ ꯅꯨꯡꯉꯥꯏꯌꯦ ꯑꯗꯒꯤ ꯑꯣꯇꯣꯃꯦꯇ꯭ꯔꯤꯁꯨ ꯑꯗꯨꯝ ꯌꯥꯏ ꯍꯥꯏꯗꯤ ꯃꯥꯅ ꯑꯗꯨꯝ ꯑꯦ ꯅꯔꯁꯤꯡꯗꯨꯗꯤ ꯃꯥ ꯃꯁꯥ ꯐꯠꯇ꯭ꯔꯗꯤ ꯉꯝꯃꯣꯏꯕ ꯍꯥꯏꯗꯤ ꯅꯔꯁꯤꯡꯗꯤ ꯅꯥꯏꯠ ꯗ꯭ꯌꯨꯇꯤ ꯀꯩꯀꯩ ꯃꯌꯥꯝ ꯂꯥꯛꯄꯅꯤꯅ ꯋꯥꯕꯅꯦꯕ ꯑꯗꯒꯤ ꯄꯩꯁꯥꯁꯨ ꯌꯥꯝꯅꯤ ꯑꯗꯒꯤ ꯃꯥꯅ ꯍꯥꯏꯗꯤ ꯌꯥꯝ ꯋꯥꯕ ꯋꯥꯕ ꯑꯗꯨ ꯉꯝꯃꯣꯏ ꯍꯥꯏꯇꯥꯥꯔꯗꯤ ꯑꯩꯈꯣꯏꯒꯤ ꯑꯦꯝ ꯑꯦꯜ ꯇꯤꯒꯤ ꯑꯣꯇꯣꯃꯦꯇ꯭ꯔꯤꯁꯦ ꯁꯤꯁꯤꯁꯨ ꯑꯗꯨꯝ ꯌꯥꯏꯌꯦ ꯆꯥꯡꯆꯠ ꯑꯣꯏꯅ ꯑꯗꯨꯝ ꯂꯣꯏ ꯇꯝꯅꯕꯅꯦꯕ ꯁꯤꯁꯤꯁꯨ
ꯑꯗꯨꯒ ꯑꯩ ꯑꯈꯣꯏ ꯁꯣꯝꯗꯒꯤꯅ ꯅꯣꯏ ꯀꯌꯥꯃꯨꯛ ꯂꯩꯕ ꯂꯩꯕꯗꯨꯗꯤ ꯃꯣꯏ ꯀꯣꯂꯦꯖꯀꯤ ꯑꯣꯏꯅ ꯍꯣꯁꯇꯦꯜ ꯑꯣꯏꯅ ꯗꯥꯏꯔꯦꯛ ꯂꯩꯔꯤꯔꯥ ꯀꯃꯥꯏꯅ ꯂꯩꯕꯤꯅꯣ
ꯍꫭꯁꯇꯦꯜꯁꯨ ꯂꯩꯏ ꯑꯈꫭꯏ ꯄꯥꯟꯒꯦ ꯑꯇꯣꯞꯄꯗꯁꯨ ꯃꯌꯥꯝ ꯃꯌꯥꯝ ꯑꯈꯣꯏꯁꯨ ꯃꯄꯥꯟꯗ ꯑꯣꯏꯅ ꯂꯩꯌꯦ ꯃꯣꯏ ꯍꯣꯁꯇꯦꯜꯗꯣ ꯍꯥꯏꯗꯤ ꯆꯥꯕ ꯊꯛꯄꯗ ꯌꯥꯝ ꯅꯨꯡꯉꯥꯏꯇꯦꯕ ꯍꯥꯏꯗꯤ ꯆꯥꯕ ꯊꯛꯄ ꯅꯨꯡꯉꯥꯏꯇ꯭ꯔꯗꯤ ꯂꯥꯏꯔꯤꯛ ꯇꯝꯕꯗꯨꯁꯨ ꯋꯥꯏꯗꯅ ꯑꯗꯨꯅ ꯑ ꯈꯤꯇꯪ ꯑꯩꯈꯣꯏ ꯄꯤ ꯖꯤꯁꯤꯅ ꯏꯁꯥꯅ ꯊꯣꯡꯖꯔ ꯈꯣꯠꯂꯒ ꯑꯗꯨꯝ ꯏꯁꯥꯅ ꯁꯦꯝꯖꯩꯌꯦꯕ ꯍꯣꯁꯇꯦꯜꯒꯤꯗꯤ ꯃꯣꯏꯒꯤ ꯁꯨꯇꯤ ꯄꯤꯕ ꯀꯥꯟꯗ ꯊꯣꯛꯄ ꯌꯥꯅꯤ ꯌꯥꯔꯣꯏ ꯑꯗꯨꯃꯥꯏꯅ ꯌꯥꯝ ꯖꯟꯖ ꯄꯨꯖꯥ ꯌꯥꯝ ꯇꯧꯕꯅꯦ ꯑꯗꯣ ꯑꯉꯥꯡꯗꯣ ꯍꯥꯏꯗꯤ ꯃꯥꯅ ꯍꯣꯁꯇꯦꯜꯗ ꯂꯩꯕ ꯉꯝꯅꯤ ꯈꯣꯠꯅꯤꯅ ꯍꯥꯏꯇꯥꯥꯔꯗꯤ ꯃꯥ ꯑꯗꯨꯝ ꯍꯣꯁꯇꯦꯜꯗ ꯂꯩꯖꯔꯁꯨ ꯌꯥꯏ ꯑꯗꯨ ꯅꯪꯅ ꯃꯥꯅ ꯇꯝꯅꯤꯡꯉꯤꯗꯣ ꯀꯔꯤꯅꯣꯅ ꯐꯖꯅ ꯍꯪꯉꯣ ꯑꯗꯨꯒ ꯂꯩꯕ ꯈꯣꯠꯄꯒꯤ ꯑꯗꯨꯝ ꯄꯥꯎ ꯐꯥꯎꯅꯁꯦ ꯃꯥꯅ ꯁꯤ ꯇꯝꯃꯒꯦ ꯍꯥꯏꯕꯀꯥꯟꯗꯣ ꯑꯗꯨꯗ ꯑꯗꯨꯝ ꯑꯈꯣꯏꯒ ꯄꯥꯎ ꯑꯃꯨꯛ ꯐꯥꯎꯅꯖꯦ
ꯍꯣꯏ ꯑꯗꯨꯒ ꯅꯣꯏꯒꯤ ꯇꯝꯕ ꯍꯥꯏ ꯀꯣꯂꯦꯖꯁꯦ ꯑꯗꯨꯝ ꯐꯖꯅ ꯑꯣꯖꯥꯁꯤꯡ ꯆꯪꯕ ꯈꯣꯠꯄ ꯇꯥꯛꯄ ꯗ꯭ꯌꯨꯇꯤ ꯆꯠꯄ ꯀꯥꯏꯅꯁꯨ ꯂꯩꯕ꯭ꯔꯥ ꯀꯩꯅꯣ ꯈꯪꯗꯦ ꯃꯤꯅ ꯍꯥꯏꯅꯕ ꯑꯗꯨꯅ ꯑꯃꯨꯛ ꯀꯃꯥꯏꯅ ꯇꯧꯕꯅꯣ
ꯂꯩꯌꯦ ꯗ꯭ꯌꯨꯇꯤꯁꯦ ꯑꯈꯣꯏꯒꯤ ꯑꯍꯥꯟꯕ ꯆꯠꯄꯒꯗꯤ ꯗ꯭ꯌꯨꯇꯤꯁꯦ ꯊꯥꯗꯦꯕ ꯁꯦꯀꯦꯟ ꯁꯦꯃꯤꯁꯇꯔ ꯁꯨꯃꯥꯏꯅ ꯀꯥꯔꯀꯥꯟꯗꯣ ꯑꯗꯨꯗ ꯃꯣꯏꯅ ꯗ꯭ꯌꯨꯇꯤ ꯊꯥꯏꯌꯦ ꯑꯗꯨꯒ ꯆꯍꯤ ꯑꯃꯗ ꯗ꯭ꯌꯨꯇꯤꯁꯦ ꯑꯃꯨꯛ ꯆꯠꯇꯣꯏꯅꯦꯕ ꯊꯥ ꯑꯅꯤꯔꯛ ꯑꯅꯤꯔꯛ ꯑꯗꯨꯃꯥꯏꯅ ꯑꯗꯨꯒꯤꯁꯨ ꯄꯩꯁꯥ ꯅꯨꯡꯁꯥꯁꯦ ꯇꯣꯉꯥꯟꯅ ꯊꯤꯗꯣꯏꯅꯦ ꯗ꯭ꯌꯨꯇꯤ ꯆꯠꯄ ꯍꯥꯏꯁꯦ ꯀꯩꯁꯨꯝ ꯇꯧꯗꯦꯗ ꯍꯥꯏꯗꯤ ꯃꯣꯏꯅ ꯇꯥꯛꯄ ꯈꯣꯠꯄ ꯑꯗꯨꯃꯥꯏꯅꯦ ꯏꯁꯥ ꯋꯥꯗ ꯗꯣꯏ ꯇꯣꯛꯑꯦ ꯃꯣꯏ ꯅꯔꯁꯤꯡ ꯀꯩꯀꯥꯗꯤ ꯀꯃꯥꯏꯅ ꯇꯧꯕꯅꯣ ꯈꯪꯗꯦ ꯑꯈꯣꯏꯒꯤꯗꯤ ꯀꯩꯁꯨꯝ ꯑꯃꯔꯣꯝꯗ ꯀꯥꯟꯅꯗꯦꯕ ꯍꯥꯏꯗꯤ ꯑꯗꯨꯝ ꯐ꯭ꯔꯤꯗ ꯈꯣꯠꯇ ꯂꯩꯌꯦ ꯑꯌꯨꯛ ꯉꯥꯟꯟꯇꯥꯗꯩ ꯆꯠꯂꯒ ꯑꯗꯨꯝ ꯑꯗꯨꯃꯥꯏꯅ ꯇꯧꯔ ꯂꯩꯌꯦ ꯑꯗꯣ ꯃꯥꯅ ꯅꯔꯁꯤꯡ ꯄꯥꯝꯃꯦ ꯍꯥꯏꯇꯥꯥꯔꯗꯤ ꯅꯔꯁꯤꯡꯁꯨ ꯑꯗꯨꯝ ꯐꯖꯅꯕꯨꯗꯤ ꯇꯧꯔꯝꯒꯅꯤ ꯑꯈꯣꯏꯒꯤꯒ ꯍꯥꯏ ꯇꯥꯔꯗꯤ ꯑꯗꯨ ꯃꯣꯏꯅ ꯄꯩꯁꯥ ꯅꯨꯡꯁꯥꯗꯨ ꯉꯝꯅꯤ ꯈꯣꯠꯅꯤꯒ ꯍꯥꯏ ꯇꯥꯔꯗꯤ ꯎꯝ ꯏꯆꯠ ꯇꯌꯥꯕꯤꯁꯨ ꯑꯗꯨꯝ ꯐꯖꯅ ꯇꯧꯕꯅꯦ
ꯃꫭꯏ ꯁꯨ ꯁꯨꯇꯤꯒꯗꯤ ꯑꯗꯨꯝ ꯆꯍꯤ ꯑꯃꯗ ꯀꯌꯥꯔꯛꯀ ꯌꯨꯝ ꯊꯣꯛꯄ ꯌꯥꯕ ꯈꯣꯠꯄ ꯑꯗꯨꯒꯨꯝꯕ ꯂꯩꯇꯕ ꯁꯨꯇꯤꯁꯦ ꯄꯥꯛ ꯄꯤꯗꯕ
ꯁꯨꯇꯤꯁꯤ ꯄꯥꯛꯄꯤꯗꯦ ꯁꯝꯃꯔ ꯚꯦꯀꯦꯁꯟ ꯁꯨꯃꯥꯏꯗ ꯂꯩꯌꯦ ꯑꯗꯨꯒ ꯍꯌꯦꯡ ꯋꯤꯟꯇꯔꯗ ꯈꯔ ꯑꯃꯒꯗꯣ ꯑꯗꯣ ꯑꯩꯈꯣꯏ ꯃꯥꯅ ꯑꯦꯝ ꯑꯦꯜ ꯇꯤ ꯇꯧꯅꯤꯡꯉꯦ ꯍꯥꯏꯇꯥꯥꯔꯗꯤ ꯑꯦꯝ ꯑꯦꯜ ꯇꯤꯒꯤꯗꯤ ꯁꯦꯃꯤꯁꯇꯔ ꯋꯥꯏꯁꯇ ꯑꯣꯏꯅ ꯇꯧꯋꯦꯕ ꯆꯍꯤ ꯑꯃꯗ ꯑꯦꯛꯖꯥꯝ ꯑꯅꯤꯔꯛ ꯑꯗꯨꯃꯥꯏꯅ ꯊꯥꯕ ꯑꯗꯨꯒ ꯑꫭꯞꯇꫭꯃꯦ ꯇ꯭ꯔꯤꯒꯤꯗꯤ ꯆꯍꯤꯒꯤ ꯑꯣꯏꯅ ꯇꯧꯕꯅꯦ ꯑꯗꯣ ꯍꯪ ꯁꯦꯃꯤꯁꯇꯔ ꯇꯧꯕꯅꯁꯨ ꯑꯃꯔꯣꯝꯗꯗꯤ ꯅꯨꯡꯉꯥꯏ ꯍꯥꯏꯗꯤ ꯑꯦꯛꯖꯥꯝꯗꯣ ꯃꯌꯥꯝ ꯀꯨꯏꯅ ꯁꯦꯂꯦꯕꯁ ꯀꯩꯀꯩꯗꯣ ꯃꯌꯥꯝ ꯀꯨꯏꯅ ꯂꯩꯇꯦꯕ
ꯁꯦꯃꯤꯁꯇꯔ ꯇꯧꯕ ꯍꯥꯏꯁꯦ ꯀꯣꯂꯦꯖꯀꯤ ꯇꯥꯏꯞꯇ ꯁꯤꯛꯁ ꯁꯦꯃꯤꯁꯇꯔ ꯕꯥꯎ ꯑꯗꯨꯝ ꯇꯧꯔꯕ ꯃꯣꯏꯁꯦ ꯁꯦꯃꯤꯁꯇꯔꯁꯤꯅ ꯆꯍꯤ ꯀꯌꯥꯃꯨꯛ ꯆꯪꯕ ꯈꯣꯠꯄ ꯑꯗꯨꯒꯨꯝꯕ
ꯁꯦꯃꯤꯁꯇꯔ ꯍꯥꯏꯁꯦ ꯊꯥ ꯑꯝ ꯆꯍꯤ ꯆꯍꯤ ꯑꯃꯗ ꯁꯦꯃꯤꯁꯇꯔ ꯑꯅꯤꯁꯦ ꯊꯥ ꯇꯔꯨꯛ ꯁꯨꯃꯥꯏꯅ ꯊꯥ ꯑꯣꯏꯗꯣꯏꯅꯦ ꯑꯗꯨꯒ ꯑꯣꯞꯇꯣꯃꯦꯇ꯭ꯔꯤꯗꯤ ꯃꯊꯪ ꯆꯍꯤꯗꯒꯤ ꯃꯉꯥ ꯑꯣꯏꯔ ꯁꯦꯃꯤꯁꯇꯔ ꯃꯉꯥꯗꯪ ꯑꯣꯏꯔꯅꯤꯅ ꯁꯨꯃꯥꯏꯅ ꯍꯥꯏꯒꯨꯝ ꯍꯥꯏꯕ ꯃꯔꯦ ꯗꯨ
ꯑꯗꯨꯒ ꯅꯣꯏ ꯑꯗꯨ ꯇꯝꯕꯁꯦ ꯍꯣꯏ ꯀ꯭ꯂꯥꯁ ꯇꯨꯌꯦꯞ ꯂꯣꯏꯕꯒ ꯀ꯭ꯂꯥꯁ ꯇꯨꯌꯦꯜꯞ ꯂꯣꯏꯕꯒ ꯅꯠꯇꯕꯤꯗ ꯍꯥꯟꯅ ꯀꯣꯂꯦꯖꯁꯤ ꯇꯝꯕ ꯍꯧꯖꯤꯜꯂꯨꯔꯕ ꯑꯗꯨꯒ ꯑꯃꯨꯛ ꯇꯣꯛꯊꯣꯛꯑꯒ ꯀꯣꯂꯦꯖꯇꯨꯗꯒꯤ ꯑꯗꯨꯝ ꯃꯈꯀꯣꯛꯇꯒꯤ ꯑꯗꯨꯝ ꯃꯤꯡ ꯆ ꯆꯟꯕ ꯌꯥꯒꯗ꯭ꯔꯥ ꯈꯣꯠꯀꯗ꯭ꯔꯥ ꯑꯗꯨꯒꯤꯗꯤ
ꯑꯗꯨꯗꯤ ꯌꯥꯔꯣ ꯑꯩꯈꯣꯏ ꯇꯨꯌꯦꯜꯞꯁꯤ ꯂꯣꯏꯔꯦꯗꯅ ꯑꯗꯨꯒ ꯑꯩꯈꯣꯏꯅ ꯀꯔꯤꯒꯨꯝꯕ ꯑꯩꯈꯣꯏ ꯀꯣꯂꯦꯖꯇ ꯇꯝꯒꯦ ꯍꯥꯏ ꯇꯥꯔꯗꯤ ꯑꯍꯥꯟꯕꯗ ꯃꯣꯏꯅ ꯑꯦꯛꯖꯥꯝ ꯑꯃ ꯊꯥꯏꯌꯦ ꯑꯦꯛꯖꯥꯝꯗꯨ ꯊꯥ ꯂꯣꯏꯔꯀꯥꯟꯗ ꯇꯝꯗꯣꯏꯅꯦ ꯑꯦꯛꯖꯥꯝ ꯊꯥꯕ ꯍꯥꯏꯁꯦ ꯃꯅꯤꯄꯨꯔꯗ ꯊꯥꯕ ꯌꯥꯏ ꯁꯤꯗ ꯊꯥꯕ ꯌꯥꯏ ꯍꯥꯏꯗꯤ ꯃꯣꯏꯅ ꯑꯗꯨꯗꯤ ꯑꯗꯨ ꯑꯣꯞꯁꯟꯗꯣ ꯏꯁꯥꯅ ꯈꯟꯖꯗꯣꯏꯅꯦꯕ ꯑꯈꯣꯏꯅ ꯁꯤ ꯇꯝꯃꯅꯤ ꯍꯥꯏꯕꯀꯥꯟꯗꯣ ꯑꯗꯨꯗ ꯍꯥꯟꯅ ꯐꯣꯝ ꯐꯤꯜ ꯎꯞ ꯇꯧꯔꯒ ꯈꯣꯠꯂꯒ ꯑꯗꯨꯃꯥꯏꯅ ꯇꯧꯋꯦ
ꯑꯣ ꯃꯀꯣꯛꯇꯒꯤꯗꯤ ꯑꯗꯨꯝ ꯍꯥꯟꯅ ꯇꯝꯕ ꯂꯣꯏꯒ꯭ꯔꯁꯨ ꯀꯣꯂꯦꯖꯁꯦ ꯁꯦꯃꯤꯁꯇꯔ ꯁꯤꯛꯁ ꯁꯦꯃꯤꯁꯇꯔꯕꯥꯎ ꯄꯨꯜꯂꯞ ꯇꯝꯕ ꯂꯣꯏꯈ꯭ꯔꯁꯨ ꯑꯗꯨꯗ ꯇꯝꯅꯤꯡꯉꯦ ꯍꯥꯏꯗꯤ ꯐꯥꯔꯁ ꯁꯦꯃꯤꯁꯇꯔꯒꯤ ꯇꯥꯏꯞꯇ ꯑꯗꯨꯝ ꯃꯀꯣꯛꯇꯒꯤ ꯍꯧꯗꯣꯏꯕ
ꯑꯗꯨꯗꯤ ꯑꯗꯨ ꯃꯥꯅ ꯑꯇꯣꯞꯄꯗ ꯍꯥꯏꯗꯤ ꯑꯩꯈꯣꯏꯒꯤ ꯇꯝꯃꯤꯁꯤꯒꯤ ꯃꯔꯤ ꯂꯩꯅꯕꯗ ꯇꯝꯃꯨ ꯇꯥꯔꯗꯤ ꯑꯩꯈꯣꯏꯒꯤꯁꯤꯗ ꯃꯈꯥ ꯇꯝꯗꯔꯛꯄ ꯌꯥꯏꯑꯕ ꯑꯗꯨ ꯅꯠꯇꯅ ꯃꯥꯅ ꯑꯇꯣꯞꯄ ꯂꯥꯏꯟ ꯑꯃꯗ ꯄꯨꯂꯞ ꯇꯝꯃꯨꯔꯗꯤ ꯌꯥꯔꯣꯏ ꯑꯗꯨ ꯅꯣꯏ ꯑꯉꯥꯡꯗꯣ ꯇꯨꯌꯦꯞ ꯍꯟꯗꯛ ꯊꯥꯔꯤꯔꫭ ꯀꯃꯥꯏꯅ ꯇꯧꯔꯤꯅꯣ
ꯑꯩ ꯍꯟꯗꯛ ꯊꯥꯕ ꯑꯗꯨꯒ ꯀꯣꯂꯦꯖꯇꯤ ꯃꯤꯡꯗꯤ ꯆꯟꯖꯜꯂꯨꯔꯕ ꯀꯣꯂꯦꯖꯇꯤ ꯀꯥꯕ ꯍꯧꯗ꯭ꯔꯤꯑꯕ ꯃꯤꯡꯕꯨꯗꯤ ꯆꯟꯖꯜꯂꯨꯔꯕ
ꯑꯣ ꯑꯗꯨ ꯃꯥꯅ ꯇꯝꯅꯤꯡꯉꯦ ꯍꯥꯏ ꯇꯥꯔꯗꯤ ꯌꯦꯡꯁꯦ ꯃꯥ ꯀꯔꯤ ꯂꯥꯏꯟꯗ ꯁꯥꯏꯟꯁꯀꯨꯝꯕ ꯀꯩꯒꯨꯝꯕꯗꯣ ꯀꯔꯝꯕꯗ ꯇꯝꯅꯤꯡꯉꯤꯅꯣ ꯅꯔꯁꯤꯡ ꯄꯥꯝꯃꯤꯔ ꯑꯦꯝ ꯑꯦꯜ ꯇꯤ ꯄꯥꯝꯃꯤꯔꯗꯣ ꯃꯥꯅ ꯐꯖꯅ ꯍꯪꯉꯒ ꯂꯩꯕ ꯈꯣꯠꯄꯒꯤꯗꯣ ꯑꯩꯈꯣꯏꯗ ꯑꯗꯨꯝ ꯄꯥꯎ ꯐꯥꯎꯅꯁꯦ ꯌꯥꯏ
ꯑꯗꯨꯝ ꯐꯥꯎꯔꯛꯀꯦ ꯑꯦꯝ ꯑꯦꯜ ꯗꯤꯁꯤꯅ ꯑꯃꯨꯛ ꯀꯔꯤꯒꯤ ꯂꯥꯏꯟ ꯑꯣꯏꯗꯣꯏꯅꯣ
ꯑꯦꯝ ꯑꯦꯜ ꯇꯤꯁꯤꯅ ꯑꯩꯈꯣꯏꯒꯤ ꯏ ꯆꯤꯡꯕ ꯈꯣꯠꯄ ꯇꯦꯁ ꯇꯧꯕ ꯍꯥꯏꯗꯤ ꯑꯩꯈꯣꯏ ꯁꯨꯒꯔꯒꯨꯝꯕ ꯇꯦꯁ ꯇꯧꯕ ꯕꯤ ꯄꯤ ꯆꯦꯛ ꯇꯧꯕ ꯑꯗꯨꯝꯕꯒꯤ ꯃꯇꯥꯡꯗ ꯑꯣꯏ
ꯑꯣ ꯑꯗꯨꯅ ꯈꯤꯇꯪ ꯏꯁꯥꯗꯁꯨ ꯈꯤꯇꯪ ꯀꯣꯝꯗꯧ ꯃꯥꯜꯂꯦ ꯑꯗꯨꯗꯣ ꯑꯗꯨꯗꯨꯅ ꯈꯔ ꯐꯕ ꯈꯣꯠꯄ ꯑꯗꯨꯗ ꯍꯪꯉꯒꯦ ꯃꯉꯣꯟꯗꯁꯨ ꯅꯣꯏꯁꯨ ꯑꯗꯨꯝ ꯄꯥꯎ ꯐꯥꯎꯔꯛꯀꯦ
ꯍꯣꯏ
ꯑꯗꯨꯒ ꯂꯩꯕꯁꯦ ꯅꯣꯏ ꯄꯤ ꯖꯤꯗ ꯂꯩ ꯍꯥꯏꯕ ꯀꯩꯅꯣ ꯑꯗꯨꯒꯤꯅ ꯑꯃꯨꯛ ꯄꯩꯁꯥꯁꯦ ꯀꯌꯥꯃꯨꯛ ꯀꯃꯥꯏꯅ ꯇꯧꯒꯦ
ꯄꯤꯖꯤꯗ ꯂꯩꯕꯁꯦ ꯑꯩꯈꯣꯏ ꯆꯍꯤꯒꯤ ꯑꯣꯏꯅ ꯄꯤꯕ ꯑꯗꯨꯒ ꯃꯦꯠꯁꯀꯤ ꯆꯥꯕ ꯊꯛꯄꯒꯤꯅ ꯇꯣꯉꯥꯟꯅ ꯄꯤꯌꯦ ꯑꯗꯨ ꯀꯣꯂꯦꯖꯀꯤꯗꯤ ꯃꯣꯏ ꯀꯣꯂꯦꯖꯀꯤꯗꯤ ꯐꯤ ꯌꯥꯝ ꯌꯥꯝꯕꯅꯦꯕ ꯆꯍꯤ ꯑꯃꯗ ꯑꯗꯨꯅ ꯊꯥ ꯑꯃꯗ ꯇꯔꯨꯛ ꯇꯔꯦꯠ ꯁꯨꯃꯥꯏꯅ ꯊꯤꯕꯅꯦ ꯑꯗꯨꯒ ꯏꯟꯖꯥꯡꯁꯨ ꯍꯥꯎꯇꯕꯒꯤ ꯃꯄꯥꯟꯗ ꯌꯥꯝ ꯊꯣꯛꯇꯣꯏ ꯇꯧꯅꯕꯅꯦꯕ ꯍꯥꯏꯗꯤ ꯏꯟꯖꯥꯡ ꯍꯥꯎꯗ꯭ꯔꯗꯤ ꯂꯥꯏꯁ ꯄꯥꯕꯁꯨ ꯆꯪꯗꯦꯗꯅ ꯑꯗꯨꯅꯎ ꯆꯪꯉꯨ ꯈꯣꯆꯦꯜ ꯆꯪꯉꯨ ꯇꯥꯔꯗꯤ ꯆꯪꯕꯗ ꯌꯥꯗꯕꯅꯤꯅ ꯄꯥꯛ ꯊꯣꯛꯄ ꯌꯥꯗꯦꯕ ꯃꯣꯏ ꯆꯍꯤ ꯐꯥꯗ꯭ꯔꯗꯤ ꯑꯗꯨꯅ ꯌꯥꯝ ꯋꯥꯅꯕꯅꯦ ꯑꯗꯨꯅ ꯃꯥꯅ ꯃꯁꯥ ꯅꯨꯡꯁꯥ ꯐꯠꯇꯦꯅ ꯍꯥꯏ ꯇꯥꯔꯥꯗꯤ ꯍꯥꯏꯗꯤ ꯑꯩꯈꯣꯏ ꯂꯩꯔꯤꯁꯤꯗ ꯂꯩꯔꯁꯨ ꯌꯥꯏ ꯑꯗꯨꯒ ꯃꯥꯅ ꯍꯣꯁꯇꯦꯜꯗ ꯂꯩꯅꯤꯡꯉꯦ ꯍꯥꯏꯗꯤ ꯃꯣꯏ ꯃꯃꯥ ꯃꯄꯥꯅ ꯍꯣꯁꯇꯦꯜꯗ ꯊꯝꯅꯤꯡꯉꯦ ꯈꯣꯠꯂꯦꯅ ꯍꯥꯏꯇꯥꯥꯔꯗꯤ ꯍꯣꯁꯇꯦꯜꯗ ꯑꯗꯨꯝ ꯂꯩꯖꯁꯅꯨ ꯑꯍꯥꯟꯕ ꯆꯪꯉꯛꯄ ꯑꯉꯥꯡꯉꯩꯗꯤ ꯍꯥꯏꯗꯤ ꯃꯣꯏꯗꯤ ꯀꯤꯕꯅꯤꯅ ꯍꯥꯏꯗꯤ ꯃꯄꯥꯟꯗ ꯂꯩꯕ ꯍꯥꯏꯔꯒ ꯃꯣꯏꯗꯤ ꯌꯥꯝ ꯊꯥꯗꯣꯛꯄꯩ ꯋꯥ ꯈꯟꯗ ꯈꯟꯕꯅꯤꯅ ꯑꯗꯨꯝ ꯍꯣꯁꯇꯦꯜꯗ ꯂꯩꯒꯦ ꯈꯣꯠꯀꯦ ꯑꯗꯨꯃꯥꯏꯅ ꯑꯗꯨꯝ ꯍꯥꯏꯅꯕꯅꯦꯕ ꯑꯗꯣ ꯃꯥꯅ ꯀꯗꯥꯥꯏꯗ ꯇꯧꯅꯤꯡꯉꯤ ꯈꯣꯠꯅꯤꯡꯉ ꯑꯗꯨꯗꯣ ꯍꯪꯛꯇꯪ ꯇꯥꯔꯒ ꯑꯗꯨꯝ ꯃꯥꯅ ꯍꯪꯆꯤꯠ ꯂꯩꯅꯤꯡꯉꯦ ꯍꯥꯏ ꯇꯥꯔꯗꯤ ꯍꯣꯁꯇꯦꯜꯗ ꯂꯩꯖꯁꯅꯨ
ꯍꯣꯏ ꯄꯤ ꯖꯤꯒꯤꯁꯤꯅ ꯆꯥꯛ ꯌꯦꯟꯖꯥꯡꯁꯦ ꯃꯣꯏꯅ ꯊꯣꯡꯉ ꯄꯤꯗꯣꯏꯗ ꯏꯁꯥꯅ ꯑꯗꯨꯝ ꯊꯣꯡꯖꯕꯤꯔꯥ ꯀꯃꯥꯏꯅ ꯇꯧꯕꯤꯅꯣ
ꯃꯣꯏꯅ ꯊꯣꯡꯉꯗꯤ ꯄꯤꯌꯦ ꯑꯗꯣ ꯑꯩꯈꯣꯏꯅ ꯃꯅꯨꯡꯗ ꯑꯗꯨꯝ ꯍꯥꯏꯗꯤ ꯏꯁꯥꯅ ꯃꯣꯏ ꯏꯟꯁꯥꯡꯗꯣ ꯍꯥꯎꯇꯕꯅꯤꯅꯅꯦ ꯃꯁꯥꯅ ꯑꯗꯨꯝ ꯊꯣꯡꯖꯕ ꯍꯥꯏꯗꯤ ꯑꯩꯈꯣꯏꯅ ꯑꯗꯨꯝ ꯃꯄꯥꯟꯗꯒꯤ ꯏꯟꯁꯥꯡ ꯂꯩꯔꯦꯗꯅ ꯑꯗꯨꯒ ꯑꯩꯈꯣꯏꯅ ꯏꯁꯥꯅ ꯑꯗꯨꯝ ꯍꯥꯎꯅꯕ ꯈꯣꯠꯅꯕ ꯑꯗꯨꯃꯥꯏꯅ ꯇꯧꯋꯦ ꯅꯨꯄꯤ ꯉꯥꯏꯍꯥꯛ ꯂꯩꯕꯅꯤꯅ ꯍꯣꯏꯗꯤ ꯑꯗꯨꯝ ꯊꯣꯡꯉ ꯈꯣꯠꯂꯒ ꯑꯌꯥꯝꯕ ꯆꯥꯏꯗ
ꯑꯣ ꯑꯗꯨꯗꯤ ꯅꯣꯏꯅ ꯑꯃꯨꯛ ꯀꯌꯥꯝ ꯀꯨꯏꯔꯕ ꯆꯪꯕ ꯀꯔꯝ ꯀꯥꯟꯗ ꯂꯣꯏꯗꯣꯏ
ꯑꯩꯈꯣꯏꯁꯦ ꯆꯍꯤ ꯑꯍꯨꯝ ꯐꯥꯔꯦ ꯍꯟꯗꯛ ꯂꯣꯏꯗꯣꯏꯅꯦ ꯑꯗꯣ ꯑꯈꯣꯏ ꯂꯩꯔꯤ ꯀꯟꯗ ꯃꯥꯅ ꯇꯝꯅꯤꯡꯉꯦ ꯈꯣꯠꯂꯦꯅ ꯍꯥꯏ ꯇꯔꯗꯤ ꯄꯥꯎ ꯐꯥꯎꯅꯔꯁꯦ ꯑꯗꯨꯒ ꯑꯩꯈꯣꯏ ꯂꯩꯔꯤꯀꯥꯟꯗ ꯆꯪꯉꯧꯕꯅ ꯐꯩꯗꯅ
ꯑꯥ ꯐꯩ ꯑꯗꯨꯕꯨ ꯀꯩꯅꯣꯒꯤ ꯅꯧꯅ ꯐꯥꯔꯁ ꯁꯦꯃꯤꯁꯇꯔ ꯃꯣꯏ ꯃꯀꯣꯛꯇꯒꯤ ꯇꯝꯕꯒꯤ ꯁꯥꯇ꯭ꯔ ꯀꯧꯁꯟꯕꯩ ꯑꯦꯠꯃꯤꯁꯟ ꯇꯧꯕꯩ ꯈꯣꯠꯄꯩ ꯑꯗꯨ ꯍꯧꯈ꯭ꯔꯕꯣ ꯍꯦꯟꯗꯣꯛꯈ꯭ꯔꯕꯣ ꯀꯃꯥꯏꯅ ꯇꯧꯒꯦ
ꯍꯧꯖꯤꯛ ꯍꯧꯖꯤꯛꯁꯦ ꯍꯧꯔꯕꯅꯦ ꯃꯥꯅ ꯀꯩꯒꯨꯝꯕ ꯇꯧꯅꯤꯡ ꯇꯥꯔꯗꯤꯅꯦ ꯍꯥꯏꯗꯤ ꯊꯨꯅ ꯇꯧꯍꯧꯅꯕ ꯇꯧꯁꯦ ꯍꯥꯏꯗꯤ ꯈꯔ ꯂꯩꯔꯒꯗꯤ ꯃꯣꯏꯗꯣ ꯁꯤꯠ ꯀꯟꯕꯅ ꯍꯥꯟꯅꯁꯨ ꯇꯧꯕꯅꯦꯕ ꯍꯥꯏꯗꯤ ꯑꯦꯛꯖꯥꯝꯗꯣ ꯊꯥ ꯂꯩꯔꯒ ꯀꯝꯄꯜꯁꯔꯤ ꯇꯝ ꯌꯥꯅꯕ ꯁꯤꯠ ꯍꯥꯟꯅ ꯀꯟꯁꯤꯜꯂꯒ ꯍꯥꯏꯗꯤ ꯃꯤ ꯃꯌꯥꯝ ꯂꯥꯛꯄ ꯅꯤꯅ ꯍꯥꯟꯅ ꯂꯥꯛꯍꯧꯕꯗꯨꯅ ꯐꯩꯗꯅ ꯑꯗꯨꯅ ꯑꯩꯁꯨ ꯍꯪꯉꯛꯀꯦ ꯁꯣꯝꯗ ꯀꯃꯥꯏ ꯀꯃꯥꯏꯅ ꯇꯧꯔꯤꯅꯣ ꯍꯥꯏ ꯌꯥꯔꯕ꯭ꯔꯥ ꯈꯣꯠꯂꯕ ꯑꯗꯣ ꯑꯗꯨꯒ ꯄꯥꯎ ꯑꯃ ꯐꯥꯎꯉꯁꯦ ꯃꯥꯅ ꯀꯔꯤ ꯇꯝꯅꯤꯡꯉꯦ ꯈꯣꯠꯅꯤꯡꯉꯦꯗꯣ ꯅꯪꯅꯁꯨ ꯍꯥꯏꯔ ꯋꯥꯔꯤ ꯁꯥꯔꯣ ꯏꯃꯦꯜ ꯊꯤꯅ ꯁꯨꯃꯥꯏꯅ ꯇꯧꯋ ꯈꯣꯠꯂꯤ ꯑꯗꯒꯤ ꯑꯣꯇꯣꯃꯦꯇꯤꯛꯅ ꯁꯨꯃꯥꯏꯅ ꯇꯧꯋꯤ ꯃꯥꯅ ꯃꯁꯥ ꯋꯥꯅꯤ ꯍꯥꯏꯇꯥꯥꯔꯗꯤ ꯅꯔꯁꯤꯡꯗꯨ ꯇꯧꯍꯜꯂꯨꯅꯣꯅ ꯍꯥꯏꯔꯣ ꯅꯪꯅꯁꯨ ꯑꯗꯨꯒ ꯃꯥꯅ ꯂꯩꯕ ꯈꯣꯠꯄꯩꯗꯨꯁꯨ ꯍꯥꯟꯅ ꯇꯧꯗ꯭ꯔꯤꯀꯥꯟꯗ ꯐꯖꯅ ꯈꯜꯂꯣ ꯈꯣꯠꯂꯣ ꯑꯗꯨꯃꯥꯏꯅ ꯑꯣꯏꯅ ꯅꯪ ꯍꯥꯏꯔ ꯍꯥꯏꯔꯣ
ꯍꯣꯏ ꯑꯩꯁꯨ ꯍꯥꯏꯔꯒꯦ ꯑꯗꯨꯒ ꯂꯩꯕ ꯈꯣꯠꯄꯗꯨꯅ ꯑꯗꯨꯝ ꯅꯣꯏꯒ ꯂꯩꯅꯕ ꯈꯣꯠꯅꯕ ꯄꯥꯎꯗꯣ ꯐꯥꯎꯅꯔꯒꯦ ꯁꯣꯝꯗꯁꯨ
ꯍꯣꯏ ꯍꯣꯏ ꯑꯗꯨ ꯑꯩ ꯀꯣꯟꯅꯥ ꯑꯃꯨꯛ ꯇꯧꯔꯛꯑꯒꯦ
ꯍꯣꯏ
ꯅꯡ ꯅꯨꯄꯥꯅꯥ